ꯇꯥꯕ꯭ꯔꯣ
ꯇꯥꯏꯌꯦ ꯇꯥꯏꯌꯦ
ꯀ꯭ꯔꯤ ꯇꯧꯔꯦ ꯀꯔꯤ ꯇꯧꯔꯒ ꯂꯩꯔꯦ
ꯑꯁ ꯍꯧꯖꯤꯛ ꯏꯁꯤꯡ ꯂꯥꯛꯄꯒꯤ ꯏꯁꯤꯡ ꯌꯥꯟꯕ ꯂꯣꯏꯔꯒ ꯍꯧꯖꯤꯛ ꯀꯔꯤꯅꯣ ꯌꯨꯝ ꯃꯅꯥꯛꯇ ꯁꯦꯡꯗꯣꯛꯀꯦ ꯇꯧꯕꯅꯦ
ꯑꯩꯈꯣꯏꯗꯤ ꯅ ꯑꯩꯈꯣꯏꯗꯤ ꯅꯔꯥꯡ ꯉꯔꯥꯡ ꯅꯣꯏ ꯂꯩꯕꯗꯣ ꯑꯗꯨꯒꯤ ꯂꯩꯐꯝꯗ ꯂꯩꯌꯦ
ꯑꯣ ꯅꯣꯏꯒꯤ ꯇꯥꯕ꯭ꯔꯥ ꯍꯧꯖꯤꯛ
ꯎꯝ ꯉꯁꯤ ꯇꯥꯕ ꯑꯗꯨꯒꯤ ꯑꯉꯥꯡ ꯑ ꯂꯣꯡꯍꯤꯌꯝꯅ ꯂꯧ ꯂꯧꯔꯒ ꯂꯩꯌꯦ ꯂꯩꯌꯦ ꯂꯨꯡꯍꯤꯌꯝꯅ ꯆꯔꯁꯇ ꯂꯩ
ꯑꯣ ꯐꯩꯌꯦ ꯐꯩ
ꯃꯥꯅ ꯄꯨꯔꯒ ꯂꯩ ꯑꯩꯕꯨ ꯌꯦꯡꯔꯒ ꯅꯣꯛ ꯂꯩꯕꯗꯣ ꯃꯥꯗꯣ ꯃꯊꯛꯇꯒꯤꯀꯣ ꯑꯩ ꯎꯕꯒꯤ
ꯑꯣ ꯐꯩꯅꯦ
ꯀꯔꯤ ꯌꯦꯟꯁꯥꯡ ꯆꯥꯕ꯭ꯔꯣ ꯑꯁ ꯆꯛꯋ ꯑ ꯉꯁꯤꯗꯤ ꯑꯩꯈꯣꯏ ꯀꯔꯤꯔ ꯁꯧꯒ꯭ꯔꯤ ꯁꯧꯒ꯭ꯔꯤꯒ ꯈꯥꯃꯦꯟ ꯑꯈꯥꯕꯒ
ꯑꯁ ꯁꯧꯒ꯭ꯔꯤꯁꯨ ꯍꯥꯎꯕꯅꯤꯅꯦ ꯑꯩ ꯑꯩꯗꯤ ꯉꯥ ꯀꯨꯝꯁꯤꯁꯦꯀꯣ ꯑꯦ ꯑꯩ ꯉꯁꯤꯗꯤ ꯕꯤꯟꯁ ꯑꯁꯥꯡꯕꯗꯣ
ꯎꯝ
ꯑꯗꯨ ꯑꯗꯨꯒ ꯌꯦꯟꯗꯦꯝ ꯑꯣꯏꯅ ꯆꯥꯏ
ꯍꯥꯎꯕ꯭ꯔꯅꯦ ꯑꯗ
ꯀꯨꯝꯁꯤꯗꯣ ꯈꯪꯗꯦ ꯂꯩꯇꯕꯒꯤꯗ ꯄꯪꯊꯣꯡ ꯊꯣꯡꯔꯒ ꯆꯥꯕꯅꯦ ꯀꯩꯅꯣ
ꯑꯦ ꯀꯔꯤꯅꯣ ꯑꯃꯨꯕ ꯍꯥꯞꯕꯗꯤ ꯍꯥꯎꯒꯅꯤꯗ
ꯑꯃꯨꯕꯁꯦ ꯀꯨꯏꯈ꯭ꯔꯦ ꯎꯗꯕꯗꯣ
ꯀꯨꯏꯔꯦ ꯎꯗꯕ ꯃꯁꯛ ꯃꯁꯛꯁꯨ ꯈꯪ ꯈꯧ ꯑ ꯀꯥꯎꯕ ꯍꯧꯔꯦ ꯀꯨꯏꯅ ꯎꯗꯕꯒꯤ
ꯒꯤꯅꯣ ꯄꯨꯔꯛꯑꯣ ꯍꯥꯏꯅ ꯅꯪ ꯅꯨꯄꯥꯗ ꯅꯨꯡꯇꯤꯒꯤ ꯑꯥꯗ ꯆꯠꯂꯒ ꯂꯩꯌꯦ ꯄꯨꯔꯛꯑꯣ ꯍꯥꯏꯌ‌ꯣ ꯅꯠꯗ‌ꯦ ꯃꯁꯛ ꯀꯥꯎꯗꯅꯤꯡꯉꯥꯏ ꯄꯨꯔꯛꯑꯣ ꯍꯥꯏꯌꯣ ꯆꯥꯅꯤꯡꯗꯦ ꯑꯗꯨꯕꯨ ꯃꯁꯛ ꯀꯥꯎꯗꯅꯤꯡꯉꯥꯏ ꯄꯨꯔꯛꯑꯣ ꯍꯥꯏꯌꯣ
ꯑꯗꯣ ꯃꯨꯍꯟ ꯃꯨꯍꯟꯕꯗꯣ ꯃꯇꯝ ꯂꯩꯇꯕ ꯃꯨꯍꯟ ꯃꯨꯍꯟꯗ꯭ꯔꯤ ꯉꯩꯗꯒꯤ ꯂꯣꯏꯅꯃꯛ ꯂꯣꯏꯁꯤꯟꯂ ꯂꯣꯏꯁꯤꯟ ꯂꯣꯏꯁꯤꯟꯕꯗꯣ
ꯑꯣ ꯑꯍꯥ ꯃꯁꯛ ꯈꯡꯉ ꯑꯣ ꯍꯣ ꯃꯨꯗ꯭ꯔꯤꯉꯩꯗ ꯂꯣꯏꯁꯤꯜꯂꯦ ꯍꯥꯏꯕꯗꯣ
ꯍꯣꯏ ꯍꯣꯏ ꯃꯨꯗ꯭ꯔꯤꯉꯩꯗ ꯂꯣꯏꯁꯤꯂ‌ꯦꯕ
ꯀꯔꯤ ꯀꯔꯤ ꯊꯕꯛ ꯁꯨꯔꯦ ꯉꯁꯤꯗꯤ
ꯑꯁ ꯉꯁꯤ ꯊꯕꯛ ꯌꯥꯝꯃꯦ
ꯎꯝ
ꯉꯁꯤꯗꯣ ꯊꯦꯡꯅ ꯍꯧꯒꯠꯂꯦ ꯅꯣꯏꯒꯤ ꯁꯇꯤꯟꯗꯨ ꯄꯨꯔꯛꯄ ꯄꯤꯔꯛꯑꯦ ꯄꯤꯔꯛꯑꯦꯀꯣ ꯑꯩꯈꯣꯢꯒꯤ ꯑꯩꯈꯣꯏꯒꯤꯈꯣꯏ ꯑꯣ ꯑꯩꯈꯣꯏꯒꯤ ꯂꯩꯀꯥꯏꯗꯨꯗ ꯑꯩꯈꯣꯏꯒꯤ ꯂꯩꯀꯥꯏꯒꯤ ꯃꯤꯗ ꯄꯨꯔꯛꯄꯅꯦ꯫ ꯑꯗꯣ ꯍꯧꯒꯠꯄꯁꯨ ꯊꯦꯡꯈ꯭ꯔꯦ
ꯎꯝ ꯉꯁꯤꯗꯣ ꯊꯕꯛ ꯂꯩꯇꯦ ꯍꯥꯏꯅ ꯑꯩꯁꯨ ꯑ ꯌꯥꯝ ꯊꯦꯡꯡꯅ ꯍꯧꯒꯠꯂꯦ ꯑꯩꯥ‌ꯁꯨ ꯑꯔꯣ ꯑꯗꯨꯒ ꯅꯣꯡ ꯆꯨꯕꯅꯤꯅꯀꯣ ꯇꯨꯝꯕ ꯅꯨꯡꯉꯥꯏꯕꯗꯣ ꯉꯁꯤꯗꯤ ꯑꯥ ꯌꯥꯝ ꯅꯨꯡꯉꯥꯏꯌꯦꯅ ꯅꯨꯡꯁꯥꯁꯨ ꯁꯥꯗꯦ
ꯄꯨꯡ ꯇꯔꯦꯠ ꯑ ꯄꯨꯡ ꯇꯔꯦꯠ ꯇꯥꯔꯗꯧꯔꯦ ꯑꯩꯈꯣꯢ ꯍꯧꯒꯠ
ꯑꯩꯈꯣꯏꯁꯨ ꯎꯝ ꯑꯩꯁꯨ ꯁꯚꯦꯟ ꯊꯥꯔꯇꯤ ꯑꯗꯨꯋꯥꯏꯗ ꯎꯝ ꯍꯣꯏ ꯅꯍꯥꯟꯗꯣ ꯑꯄꯥꯎ ꯈꯣꯏ ꯊꯕꯛ ꯆꯠꯄꯗꯣ ꯊꯕꯛ ꯆꯠꯄꯅꯤꯅꯥ ꯑꯌꯥ ꯉꯝꯗ꯭ꯔꯁꯨ ꯍꯧꯒꯠꯂꯒ ꯊꯣꯡꯕ ꯇꯥꯏꯗꯅ ꯑꯗꯨꯒꯤ ꯑ ꯌꯥꯝ ꯋꯥꯅ ꯋꯥꯔꯁꯨ ꯍꯧꯒꯠꯄ ꯑꯗꯣ ꯉꯁꯤꯗꯤ ꯐꯖꯅ ꯇꯨꯝꯒꯦ ꯍꯥꯏꯅ ꯀꯣ ꯑꯉꯥꯡꯁꯨ ꯐꯖꯅ ꯇꯨꯝꯃꯦ ꯃꯣꯔꯅꯤꯡꯗ ꯉꯔꯥꯡ ꯑꯍꯤꯡꯗꯣ ꯇꯦꯟ ꯍꯦꯜꯂꯦ ꯃꯥ ꯇꯨꯝꯗꯕꯗꯣ ꯑꯗꯨꯒꯤ ꯌꯥꯍꯧ ꯃꯥꯁꯨ ꯊꯦꯡꯅ ꯇꯨꯝꯕꯒꯤ ꯊꯦꯡꯅ ꯍꯧꯒꯠꯂꯦꯕ
ꯑꯣ ꯑꯉꯥꯡꯁꯨ ꯑꯗꯨꯃꯥꯏꯅ ꯇꯧꯕ꯭ꯔꯥ
ꯍꯣꯏ ꯑꯗꯨꯃꯥꯏꯅ ꯇꯧꯕ ꯑꯗꯨꯃꯥꯏꯅ ꯇꯧꯕꯅꯦ ꯊꯦꯡꯅ ꯇꯨꯝꯃꯒꯦ ꯊꯦꯡꯅ ꯍꯧꯒꯠꯂꯦꯕ ꯑꯗꯨꯒꯤ
ꯈꯪꯗ꯭ꯔꯦ ꯑꯩꯁꯨ ꯊꯦꯡꯉꯦ ꯉꯁꯤꯗꯤ ꯊꯕꯥꯛ ꯂꯩꯇ꯭ꯔꯗꯤ ꯑꯗꯨꯃꯥꯏꯅ ꯇꯨꯝꯕꯅꯤꯗ
ꯍꯣꯏ ꯑꯗꯨꯃꯥꯏ ꯇꯨꯝ ꯇꯨꯝ ꯅꯨꯡꯉꯥꯏꯅ ꯂꯩꯊꯣꯛꯑꯣ ꯀꯩꯅꯣ
ꯑꯣ ꯍꯥꯏꯅꯤꯡꯕ ꯍꯥꯏꯁꯅꯨ ꯑꯩꯈꯣꯏ ꯅꯨꯡꯉꯥꯏꯔꯒ ꯂꯣꯏꯔꯦ
ꯍꯣꯏ
ꯃꯤꯅ ꯉꯥꯡꯕꯗꯣ ꯃꯤꯅꯥꯅꯦ
ꯑꯩꯈꯣꯏꯒꯤ ꯑꯩꯈꯣꯏꯒꯤ ꯀꯥꯟꯅꯕ ꯑꯩꯈꯣꯏꯒꯤ ꯀꯥꯟꯅꯕ ꯐꯪꯗꯦ ꯃꯣꯏꯅ ꯉꯥꯡꯕꯗꯣ
ꯍꯣꯏ ꯅꯣꯏꯗꯤ ꯈꯔ ꯂꯥꯞꯄꯅꯤꯅꯀꯣ ꯐꯖꯅ ꯇꯧꯔꯁꯨ ꯀꯔꯤꯁꯨ ꯑꯩꯈꯣꯏꯗꯤ ꯀꯩꯅꯣ
ꯑꯩꯈꯣꯏꯗꯤ ꯃꯌꯥꯏꯗ ꯂꯩꯕꯅꯤꯅ ꯍꯥꯏꯕꯗꯣ ꯍꯣꯏ ꯑꯁꯦꯡꯕ ꯅꯣꯏꯗꯤ ꯄꯨꯔꯥ ꯃꯌꯥꯏꯗ ꯂꯩꯕꯅꯤꯅ ꯃꯤ ꯌꯥꯝ ꯂꯥꯛꯀꯅꯤ ꯑꯌꯨꯛ ꯉꯟꯇꯥ ꯍꯧꯒꯠꯇ꯭ꯔꯤꯕ꯭ꯔꯣ ꯍꯧꯒꯠꯇ꯭ꯔꯤꯕ꯭ꯔꯣ ꯍꯥꯏꯅꯀꯣ
ꯍꯣꯏ ꯒꯦꯠ ꯐꯥꯎ ꯂꯥꯛꯔꯒꯀꯣ ꯀꯅꯥꯒꯨꯝꯕꯗꯤꯀꯣ ꯑꯥ ꯃꯣꯔꯅꯤꯡ ꯑꯥꯔꯂꯤ ꯃꯣꯔꯅꯤꯡ ꯍꯧꯒꯠꯄ ꯃꯤꯁꯤꯡꯗꯤꯀꯣ
ꯑꯗꯨꯒꯨꯝꯕꯗꯤ ꯂꯩꯇ꯭ꯔꯦ ꯑꯩꯈꯣꯏꯒꯤꯗꯤ ꯂꯥꯛꯀꯦꯔ ꯂꯥꯛꯑꯣꯏꯒꯦꯔ ꯗꯒꯥꯔ ꯇꯥꯗꯦ
ꯊꯣꯡꯕ ꯍꯧꯗ꯭ꯔꯤ
ꯍꯥ
ꯔꯣꯡꯕ ꯍꯧꯗ꯭ꯔꯤꯀꯣ ꯊꯣꯡꯗ꯭ꯔꯤꯀꯣ ꯆꯥꯛ ꯏꯟꯁꯥꯡ ꯊꯣꯡꯕ ꯍꯧꯗ꯭ꯔꯤꯀꯣ
ꯑꯦ ꯑꯩꯉꯣꯟꯗꯔꯣ
ꯎꯝ
ꯑꯁ ꯀꯥꯏꯗꯒꯤ ꯆꯥꯛ ꯏꯟꯁꯥꯡ ꯍꯧꯖꯤꯛ ꯍꯧꯔꯗꯤ ꯀꯔꯥꯏꯗꯒꯤꯅꯦꯍꯦ ꯍꯣꯔꯦꯟ ꯆꯥꯕ ꯌꯥꯔꯔꯣꯏ ꯅꯪ ꯊꯣꯡꯕ ꯂꯣꯏꯔꯕ꯭ꯔꯅꯦ
ꯑꯩꯁꯨ ꯉꯟꯅ ꯊꯣꯡꯒꯅꯤ ꯑꯥꯏ ꯑ ꯏꯚꯤꯅꯤꯡꯗ ꯑꯃꯨꯛ ꯂꯥꯏꯁꯪ ꯀꯥꯒꯅꯤꯗꯅ
ꯑꯣ ꯑꯗꯨꯕꯨꯗꯤ ꯆꯨꯝꯃꯦ ꯑꯗꯨꯕꯨ ꯍꯧꯖꯤꯛꯇꯤ ꯉꯟꯃꯜꯂꯦ ꯍꯥꯏꯕꯅꯤ
ꯉꯝ ꯑ ꯉꯟꯗꯤ ꯉꯝꯃ ꯉꯝꯃꯜꯂꯦ ꯍꯣꯏ
ꯑꯣ ꯄꯨꯡ ꯑꯍꯨꯝ ꯃꯔꯤ ꯃꯔꯤꯗ ꯊꯣꯡꯉꯁꯨ ꯌꯥꯏ
ꯍꯣꯏ ꯃꯔꯤꯗ ꯊꯣꯡ ꯑꯩ ꯑꯩꯗꯤ ꯉꯔꯥꯡꯗꯣ ꯑ ꯄꯨꯡ ꯑꯍꯨꯝꯗ ꯊꯣꯡꯕꯅꯦ
ꯑꯣ
ꯄꯨꯡ ꯑꯍꯨꯝꯗ ꯊꯣꯡꯉꯦ ꯑꯗꯨ ꯑꯣꯏꯔ ꯎꯝ ꯃꯔꯤꯗ ꯆꯞ ꯆꯥꯕꯅꯦ ꯃꯔꯤꯗ ꯃꯔꯤꯗ ꯊꯣꯡꯂ ꯃꯉꯥꯗꯗꯤ ꯑꯗꯨꯝ ꯂꯣꯏꯅ ꯑꯩꯈꯣꯏꯗꯤ ꯃꯤ ꯌꯥꯝꯗꯕꯅꯤꯅꯀꯣ ꯑꯗꯨ ꯂꯣꯏꯔꯗꯤ ꯀꯔꯤ ꯍꯥꯏꯁꯤꯔꯥ ꯑ ꯁꯤꯛꯁꯇ ꯆꯥꯛꯆꯥꯔꯗꯤ ꯁꯤꯛꯁ ꯊꯔꯇꯗ ꯑꯗꯨꯝ ꯂꯥꯏꯁꯪ ꯀꯥꯕ ꯌꯥꯏꯌꯦꯗꯅ
ꯎꯝ ꯏꯁ ꯑꯩꯈꯣꯏꯗꯤ ꯐꯥꯏꯚ ꯊꯥꯔꯇꯤꯗ ꯆꯥꯒꯅꯤ ꯑꯩꯈꯣꯏꯗꯤ ꯑ ꯈꯔ ꯂꯥꯞꯄꯦ ꯌꯨꯝꯗꯣ ꯈꯔ ꯂꯥꯞꯄꯅꯤꯅ ꯅꯣꯏꯗꯤ ꯃꯤꯅꯤꯠ ꯑꯃꯒꯤ ꯃꯅꯨꯡꯗ ꯂꯥꯛ ꯄ ꯌꯥꯏꯌꯦ ꯑꯩꯈꯣꯏꯗꯤ ꯈꯔ
ꯑꯩꯈꯣꯏꯗꯤ ꯆꯔꯆ ꯆꯔꯆꯇ ꯂꯩꯕꯒ ꯆꯞ ꯃꯥꯟꯅꯩꯅ ꯂꯩꯕꯒ ꯆꯞ ꯃꯥꯟꯅꯩꯅ ꯈꯣꯏꯗꯤ
ꯂꯣꯏꯅ ꯇꯥꯁꯨ ꯇꯥꯏꯌꯦ ꯂꯣꯏꯅꯃꯛ ꯈꯪꯉꯤꯅ
ꯍꯣꯏ ꯍꯣꯏ ꯑꯍ ꯅꯣꯏꯒꯤ ꯂꯝꯕꯤꯁꯨ ꯌꯥꯝ ꯐꯠ ꯑꯥ ꯐ ꯐꯖꯔꯝꯒꯅꯤ ꯍꯧꯖꯤꯛꯀꯥꯟꯗꯤ
ꯍꯣ ꯑꯁ ꯂꯝꯕꯤꯗꯨꯁꯨ ꯆꯠꯄ ꯌꯥꯗ꯭ꯔꯦ ꯒ꯭ꯌꯥꯟ ꯇꯥꯗꯦ
ꯑꯗꯨ ꯅꯣꯏ ꯅꯣꯏꯗꯤ ꯇꯣꯛꯑꯣꯗꯅ ꯃꯅꯨꯡ ꯅꯣꯏꯒꯤ ꯃꯅꯨꯡꯗ ꯑꯃꯨꯛ ꯆꯠꯄꯗꯣ ꯃꯣꯏꯒꯤ ꯈꯜꯂꯒ ꯌꯥꯝ ꯅꯨꯡꯁꯤꯌꯦꯀꯣ ꯃꯥꯒꯤ ꯈꯜꯂꯗꯤ ꯌꯥꯝ ꯅꯨꯡꯁꯤꯌꯦ ꯑꯗꯨꯁꯨ ꯑꯉꯥꯡ ꯑꯉꯥꯡꯁꯨ ꯑꯉꯥꯡꯁꯤꯡ ꯆꯠ ꯆꯠꯔꯒ ꯂꯩꯌꯦ ꯑꯍꯤꯡꯗ
ꯎꯝ ꯑꯗꯨꯗ ꯂꯝꯕꯤꯁꯦ ꯈꯔ ꯊꯨꯅ ꯁꯦꯝꯕꯤꯔꯗꯤ ꯐꯒꯗꯕꯅꯦ
ꯃꯥꯅꯦ
ꯆꯠꯊꯣꯛ ꯆꯠꯁꯤꯟ ꯌꯥꯝ ꯋꯥꯔꯦ ꯆꯠꯅꯤꯡꯉꯁꯨ ꯃ ꯑ ꯃꯊꯛ ꯂꯩꯀꯥꯏ ꯆꯠꯅꯤꯡꯔꯁꯨ ꯆꯠꯄ ꯍꯥ
ꯎꯝ ꯏꯁꯤꯡꯗꯤ ꯐꯖꯅ ꯂꯥꯛꯄ꯭ꯔꯥ
ꯍꯣꯏ ꯉꯁꯤ ꯑꯌꯨꯛꯇ ꯏꯃꯥ ꯁꯦꯝꯕ ꯆꯠꯄꯅꯦ ꯍꯣꯏ ꯍꯣꯏ ꯉꯔꯥꯡ ꯂꯥꯛꯇꯕꯅꯦ ꯑꯗꯣ ꯉꯁꯤ ꯑꯌꯨꯛ ꯏꯃꯥꯅ ꯑꯃꯨꯛ ꯁꯦꯝꯕ ꯆꯠꯄꯅꯦ
ꯑꯣ ꯑꯩꯈꯣꯏꯒꯤꯁꯨ ꯎꯝ
ꯆꯥꯅꯤꯡꯉꯥꯏ ꯊꯛꯅꯤꯡꯉꯥꯏ ꯐꯥꯎ ꯂꯩꯇ꯭ꯔꯕꯅꯦ ꯑꯗꯣ ꯍꯧꯖꯤꯛ ꯂꯥꯛꯄ ꯀꯥꯟꯗ ꯑꯃꯨꯛ ꯌꯥꯔꯤꯅꯦ ꯑꯩꯈꯣꯏꯗꯣ
ꯑꯥ ꯉꯁꯤ ꯂꯥꯛꯑ
ꯍꯧꯖꯤꯛꯁꯨ ꯏꯁꯤꯡ ꯅꯣꯡ ꯇꯥꯏ ꯑꯗꯨꯕꯨ ꯏꯁ ꯁꯤꯡ ꯋꯥꯏꯍꯦ ꯍꯥꯏꯕꯗꯤ ꯂꯣꯏꯅ ꯊꯤꯡꯕꯅꯤꯅ ꯏꯁꯤꯡ ꯌꯥꯝꯃꯟꯕ
ꯑꯩꯈꯣꯏꯗꯣ ꯑꯦ ꯏꯁꯤꯡ ꯏꯁꯤꯡꯗꯣ ꯇꯣꯛ ꯏꯁꯤꯡꯗꯨ ꯇꯣꯛꯑꯣ ꯑꯩꯈꯣꯏ ꯉꯔꯥꯡ ꯐꯧ ꯐꯧꯕꯗꯣ
ꯉꯁꯤ ꯅꯣꯡꯁꯥ ꯁꯥꯒꯗ꯭ꯔꯥ ꯍꯥꯏꯅ ꯁꯥꯗꯦꯅꯦ ꯅꯣꯡꯁꯥꯁꯨ ꯊꯣꯛꯂꯛꯇꯦ ꯇꯜꯂꯦ ꯌꯥꯝ
ꯅꯠꯇꯦ ꯉꯔꯥꯡꯗꯣ ꯅꯪ ꯄꯨꯁꯟꯕ꯭ꯔꯥ ꯄꯨꯁꯟꯗꯕ꯭ꯔꯥ
ꯄꯨꯁꯜꯂꯦ ꯑꯃꯨꯛꯀ ꯂꯥꯏꯁꯪ ꯀꯥꯕ ꯃꯇꯝꯗ ꯑꯃꯨꯛ ꯍꯜꯂꯛꯂꯕꯀꯣ
ꯐꯖꯅ ꯅꯣꯡ ꯇꯥꯔꯛꯄ ꯃꯇꯝꯗꯣ
ꯑꯩꯁ ꯅꯣꯡ ꯇꯥꯕ ꯅꯣꯡ ꯇꯥꯕ ꯀꯥꯟꯗ ꯂꯧꯁꯤꯟꯕ꯭ꯔꯣ
ꯍꯣꯏ ꯑꯗꯨ ꯑꯗꯨ ꯑꯗꯨ ꯃꯇꯝꯗ ꯑꯗꯨ ꯑꯗꯨꯁꯨ ꯌꯥꯝ ꯂꯥꯛꯄꯗꯣ ꯑꯗꯨ ꯃꯇꯝꯗ
ꯑꯁ ꯑꯩꯅ ꯍꯥꯏꯗ꯭ꯔꯣ ꯅꯨꯡꯗꯥꯡꯗ ꯅꯣꯡ ꯇꯥꯒꯅꯤ ꯂꯧꯁꯜꯂꯣ ꯍꯥꯏꯔꯒ ꯑꯩꯒꯤ ꯋꯥ ꯇꯥꯗꯕꯗꯣ ꯅꯪꯅ
ꯑꯩꯒꯤ ꯋꯥ ꯇꯥꯕ ꯅꯪꯒꯤ ꯋꯥꯗꯣ ꯑꯩ ꯇꯥꯔꯦꯕꯀꯣ ꯅꯪꯒꯤ ꯋꯥꯗꯣ ꯑꯩ ꯇꯥꯔꯦꯕꯀꯣ ꯑꯩ ꯑꯩ ꯇꯥꯔꯒ ꯑꯩꯒꯤ ꯅꯨꯄꯥꯅ ꯑꯩꯒꯤ ꯋꯥꯗꫭ ꯇꯥꯗꯕ
ꯑꯩꯒꯤ ꯋꯥ ꯅꯪꯅ ꯇꯥꯏꯌꯦ ꯅꯪꯒꯤ ꯅꯨꯄꯥꯥ ꯅꯪꯒꯤ ꯋꯥ ꯇꯥꯗ꯭ꯔꯦ ꯑꯁ ꯑꯁꯤꯗꯤ ꯕꯤꯔꯥꯅꯤꯍꯦ
ꯎꯝ ꯍꯣꯏ ꯑꯗꯣ ꯑꯩꯊꯟꯗꯗꯤ ꯂꯧꯁꯤꯟꯕ ꯉꯝꯗꯦꯗꯅ ꯑꯗꯣ ꯁꯨꯛ ꯌꯥꯝꯕꯗꯨꯕꯣ
ꯑꯣ ꯑꯗꯨ ꯅꯪꯒꯤ ꯅꯪꯒꯤ ꯅꯨꯄꯥꯉꯣꯟꯗ ꯍꯥꯏꯕ ꯌꯥꯗ꯭ꯔꯥ ꯑꯩꯅ ꯍꯥꯏꯗ꯭ꯔꯥ ꯍꯥꯏꯅ
ꯑꯗꯨꯃꯥꯏꯅ ꯍꯥꯏꯕꯅꯦ ꯑꯩꯅ ꯍꯥꯏꯗ꯭ꯔꯥ ꯍꯥꯏꯔꯒꯀꯣ ꯅꯪ
ꯎꯝ
ꯑ ꯅꯣꯡ ꯇꯥꯗ꯭ꯔꯤꯉꯩꯗ ꯅꯪꯅ ꯊꯣꯛ ꯊꯣꯛꯄ ꯇꯧꯕ ꯌꯥꯒ ꯌꯥꯗ꯭ꯔꯅꯦ ꯀ ꯍꯥꯏꯔꯛꯑꯦꯅꯦ ꯑꯩꯕꯨ
ꯍꯥꯏꯕꯁꯨ ꯌꯥꯗꯦꯅꯦ ꯑꯗꯨꯗꯤ ꯕꯤꯔꯅꯤꯍꯦ ꯑꯣꯐꯤꯁ ꯆꯠꯈꯤꯕ꯭ꯔꯣ ꯊꯕꯛ ꯆꯠꯈꯤꯕ꯭ꯔꯥ ꯑꯣ
ꯆꯂꯦ ꯆꯂꯦ ꯎꯝ ꯆꯠꯈꯤꯌꯦ ꯆꯠꯈꯤꯕꯅꯦ
ꯀꯔꯤ ꯍꯥꯏꯕ ꯍꯧꯖꯤꯛꯀꯤꯗꯣ ꯅꯪ ꯍꯥꯏꯕꯗꯨ ꯍꯥꯏꯔꯛꯑꯣ
ꯀꯔꯤ ꯀꯥꯎꯈ꯭ꯔꯦꯅꯦ ꯑꯃꯨꯛ
ꯅꯪ ꯍꯧꯖꯤꯛ ꯍꯥꯏꯒꯦ ꯑꯁ
ꯀꯔꯤ ꯃꯊꯦꯜ ꯇꯧꯒꯅꯤ
ꯅꯨꯡꯊꯤꯟꯗ ꯅꯨꯡꯗꯥꯡꯗꯔꯣ ꯑꯁ ꯊꯔꯣꯏ ꯈꯪꯗꯦ ꯑꯦ ꯊꯔꯣ ꯊꯔꯣꯏ ꯑꯦ ꯉꯔꯥꯡꯒꯤ ꯊꯔꯣꯏꯗꯣ ꯑꯩ ꯍꯥꯏꯕꯤꯕ꯭ꯔꯥ
ꯍꯥꯏ ꯍꯥꯏꯗꯦ
ꯉꯔꯥꯡꯒꯤ ꯊꯔꯣꯏ ꯑꯩ ꯑꯩꯅ ꯊꯣꯡꯕꯗꯣ ꯃꯍꯤꯗꯤ ꯍꯥꯎꯔꯦꯕꯀꯣ ꯑꯗꯨꯒ ꯀꯨꯏꯅ ꯊꯣꯡꯕꯒꯤꯔ ꯆꯨꯞꯄ ꯀꯥꯟꯗ ꯊꯣꯛꯇ꯭ꯔꯦ ꯑꯗꯨꯒꯤ ꯑꯗꯨꯒꯤ ꯏꯃꯥꯅ ꯁꯥꯎꯕꯗꯣ ꯑꯩꯉꯣꯟꯗ
ꯑꯥꯎ ꯅꯣꯏꯕ꯭ꯔꯥ ꯀꯩꯃꯥꯏ ꯇꯕ꯭ꯔꯥ ꯀꯪꯕ꯭ꯔꯥ ꯅꯣꯏꯕ꯭ꯔꯥ
ꯀꯪꯉꯤ ꯀꯪꯉꯤ ꯅꯪ ꯍꯥꯏꯕꯗꯨ ꯆꯨꯝꯃꯦ ꯑꯁ ꯑꯩꯅ ꯍꯥꯏꯕꯤꯕ ꯏꯅꯝꯃꯥ ꯏꯅꯝꯃꯥꯅ ꯍꯥꯏꯕꯅꯦ ꯑꯗꯨ ꯆꯨꯝꯂꯝꯃꯤꯅꯦ ꯃꯥꯗꯤ ꯐꯖꯅ ꯆꯥꯕ ꯃꯥꯜꯂꯦ꯫ ꯑꯩꯅ ꯍꯥꯏꯕꯤꯕ ꯑꯗꯨ ꯃꯆꯥ ꯃꯆꯥꯁꯨ ꯂꯩꯔꯤ ꯁꯤ ꯏꯔꯣꯟꯕ ꯆꯥꯁꯤꯔ ꯈꯪꯗꯦ ꯑꯗꯣ ꯃꯥꯅ ꯊꯣꯡꯈ꯭ꯔꯅꯤ ꯉꯁꯤꯗꯤ ꯅꯠꯇ꯭ꯔꯗꯤ ꯑꯩ ꯑꯃꯨꯛ ꯑꯥ ꯑꯩ ꯑꯃꯨꯛ ꯊꯣꯡꯔꯗꯤ ꯑꯃꯨꯛ ꯌꯥꯗ꯭ꯔꯗꯤ ꯈꯪꯗꯦ ꯉꯔꯥꯡꯗꯨ ꯑꯦꯟꯁꯥꯡ ꯎꯝ ꯊꯣꯡꯕ ꯀꯥꯟꯗ ꯑꯁ ꯌꯥꯝ ꯀꯨꯏꯗꯕ ꯃꯥꯜꯂꯦ ꯑ ꯑꯗꯨꯕꯨ ꯈꯪꯗꯦ ꯌꯥꯝ ꯀꯨꯏꯔꯝꯈ꯭ꯔꯕ ꯃꯥꯜꯂꯦꯅꯦ ꯊꯣꯛꯇꯥꯕꯒꯤ ꯑꯁ ꯅꯣꯛꯅꯤꯡꯕꯗꯣ ꯍꯦꯛ ꯊꯔꯣꯏ ꯐꯥꯎ ꯊꯣꯡꯕ ꯍꯩꯇꯦ ꯍꯥꯏꯅ ꯀꯣ ꯑꯩꯉꯣꯟꯗ
ꯍꯣꯏ ꯊꯥꯔꯣꯏꯁꯦꯀꯣ ꯀꯩꯅꯣ ꯑꯥ ꯀꯨꯏꯃꯜꯂꯁꯨ
ꯍꯣꯏ ꯎꯏ ꯑꯧ
ꯑꯩꯅ ꯅꯠꯇꯦ ꯃꯇꯝꯒ ꯃꯩꯅꯅꯦ ꯍꯥꯏꯌꯣ
ꯑꯥ ꯑꯩꯅ ꯌꯥꯝꯅ ꯆꯥꯅꯤꯡꯂꯒ ꯌꯥꯗ꯭ꯔꯦꯅꯦ ꯁꯤꯗꯤ ꯑꯩꯅ ꯑꯆꯧ ꯑꯆꯧꯕꯗꯣ ꯍꯥꯟꯅ ꯑꯦꯟꯁꯥꯡꯅ ꯊꯣꯡꯒꯦ ꯑꯗꯨꯒ ꯃꯆꯥ ꯃꯆꯥꯗꯣ ꯏꯔꯣꯝꯕ ꯑꯣꯏꯅ ꯆꯥꯔꯁꯦ ꯍꯥꯏꯅ ꯇꯧꯕꯅꯦꯕ ꯑꯗꯨ ꯑꯆꯧꯕꯁꯤꯡꯗꯨ ꯊꯣꯛꯇ꯭ꯔꯦ ꯃꯅꯤꯡꯗ ꯇꯧꯔꯁꯨ ꯊꯣꯛꯇꯦ ꯃꯃꯥꯡꯗ ꯇꯧꯕꯁꯨ ꯊꯣꯛꯇꯦ ꯅꯣꯛꯄꯁꯤꯗꯤ ꯎꯝ
ꯑꯗꯣ ꯂꯩꯔꯤꯌꯦꯕ
ꯑꯧ ꯍꯣꯔꯦꯟ ꯑꯃꯨꯛ ꯏꯔꯣꯝꯕ ꯆꯥꯒꯅꯤ ꯍꯥꯎꯔꯗꯤ ꯑꯃꯨꯛ ꯍꯌꯦꯡ ꯁꯨ ꯈꯨꯟꯕ ꯆꯠꯀꯅꯤ ꯈꯪꯗꯦ ꯌꯦꯡꯒꯦ
ꯈꯨꯟꯕ ꯆꯠꯂꯣꯅ ꯅꯣꯏ ꯐ꯭ꯔꯤ ꯂꯩꯔꯗꯤ ꯑꯩꯗꯤ ꯌꯥꯝ ꯆꯠꯅꯤꯡꯉꯦ ꯑꯗꯨ ꯑꯣꯏꯔꯁꯨ ꯑꯥ ꯑꯉꯥꯡ ꯑꯥ ꯀꯨꯏꯅ ꯊꯝꯕ ꯌꯥꯗꯕꯒꯤꯀꯣ
ꯑꯣ ꯑꯉꯥꯡ ꯈꯔꯥ ꯆꯥꯎꯕ ꯀꯥꯟꯗ ꯆꯠꯂꯣ
ꯍꯣꯏ ꯑꯗꯨꯃꯥꯏ ꯇꯧꯒꯦ
ꯑꯗꯣ ꯍꯧꯖꯤꯛ ꯌꯥꯝ ꯍꯥꯎ ꯍꯥꯎꯕ ꯑꯣꯏꯗꯦꯗ ꯀꯩꯅꯣ ꯇꯝꯗꯨꯅ ꯍꯦꯟꯅ ꯍꯥꯎꯋꯦ ꯀꯔꯤ ꯂꯧ ꯀꯩꯅꯣ ꯇꯧꯕ ꯃꯇꯝꯗꯣ
ꯂꯧ ꯂꯣꯏꯔꯗꯤꯀꯣ ꯑꯗꯨꯒ ꯈꯔꯥ ꯊꯣꯛꯄ ꯍꯧꯔꯗꯤ ꯍꯥꯎꯒꯅꯤ
ꯎꯝ ꯑꯗꯨ ꯃꯇꯝꯗꯅ ꯍꯦꯟꯅ ꯍꯥꯎꯋꯦ ꯊꯨꯝꯁꯨ ꯊꯨꯝꯃꯦ ꯑꯗꯨꯒ ꯌꯥꯝ ꯍꯥꯎꯋꯦ ꯍꯧꯖꯤꯛꯇꯤ ꯍꯧꯖꯤꯛꯇꯤ ꯂꯩꯈꯣꯝꯅ
ꯎꯝ ꯂꯩꯈꯣꯝ ꯌꯥꯝ ꯌꯥꯝꯕꯅꯦ ꯅꯨꯃꯤꯠ ꯑꯃ ꯊꯝꯗ꯭ꯔꯥꯁꯨꯀꯣ ꯌꯥꯝ ꯊꯣꯔꯛꯄꯅꯦ
ꯑꯣꯏ ꯑꯆꯧꯕꯗꯨꯗꯤ ꯈꯔꯥ ꯍꯥꯎꯋꯦ ꯑꯆꯧꯕꯗꯨ ꯗꯤ ꯑꯗꯨꯝ ꯌꯥꯑꯦ ꯑꯗꯨꯕꯨ ꯃꯆꯥꯁꯤꯡꯗꯨꯗꯤ
ꯎꯝ ꯎꯝ ꯄꯤꯛꯄꯗꯤ ꯑꯗꯨꯝ ꯆꯥꯅꯤꯡꯉꯥꯏꯁꯨ ꯂꯩꯔꯥꯔꯣꯏꯅꯦ
ꯎꯝ ꯅꯪꯗꯤ ꯍꯣꯔꯦꯟ ꯀꯔꯤ ꯊꯣꯡꯗꯣꯢꯅꯣ
ꯊꯣꯡꯅꯤꯡꯉꯥꯏ ꯂꯩꯇꯤꯅꯦ ꯀꯔꯤ ꯍꯥꯏꯁꯦ ꯈꯪꯗꯦ ꯀꯔꯤ ꯊꯣꯡꯒꯦꯔꯥ ꯀꯩ ꯊꯣꯡꯁꯤꯔꯥ ꯈꯪꯗ꯭ꯔꯦ ꯂꯩꯇꯦ ꯉꯁꯥꯏꯗꯣ ꯌꯥꯝ ꯅꯣꯛꯅꯤꯡꯕꯅꯦ ꯑꯩ ꯃꯣꯔꯅꯤꯡꯗꯀꯣ ꯑꯥꯔꯂꯤ ꯃꯣꯔꯅꯤꯡꯗ ꯑꯌꯨꯛ ꯉꯟꯇꯥ ꯍꯧꯒꯠꯂꯒ ꯑꯥ ꯍꯧꯒꯠꯄ ꯃꯇꯝꯗ ꯆꯥꯛ ꯌꯥꯝ ꯂꯥꯝꯃꯦꯕ ꯑꯗꯣ ꯑꯥ ꯍꯦꯛ ꯊꯣꯡꯕ ꯂꯣꯏꯔꯒ ꯑꯩꯗꯤ ꯑꯥ ꯎꯝ ꯀꯔꯤ ꯍꯥꯏꯁꯤꯔꯥ ꯎꯝ ꯆꯥꯛ ꯈꯛꯇꯥꯀꯣ ꯈꯔꯥ ꯆꯥꯕꯤꯔꯦꯕ ꯑꯗꯨ ꯃꯇꯨꯡꯗꯗꯤ